ꯍꯜꯂꯣ ꯍꯜꯂꯣ ꯍꯜꯂꯣ ꯍꯜꯂꯣ ꯀꯩꯗꯧꯔꯤꯒꯦ
ꯍꯜꯂꯣ
ꯑꯥ ꯅꯦꯠꯋꯛ ꯅꯨꯡꯉꯥꯏꯇꯔꯕ
ꯇꯥꯔꯦ ꯇꯥꯔꯦ ꯍꯜꯂꯣ ꯑꯥ ꯇꯥꯔꯦ ꯇꯥꯔꯦ ꯀꯩ ꯀꯩꯗꯧꯔꯤꯅꯣ ꯉꯁꯤꯗꯤ ꯎꯝ
ꯇꯥꯏ ꯇꯥꯏꯌꯦ ꯇꯥꯏꯌꯦꯕ
ꯍꯨꯝ ꯀꯔꯤꯅꯣ ꯉꯁꯥꯏꯗꯒꯤ ꯀꯥꯏ ꯃꯥꯡꯉꯨꯏꯅꯣ
ꯅꯦꯠꯋꯥꯛꯁꯦ ꯌꯥꯗꯔꯦ
ꯑꯩꯕꯨ ꯀꯣꯏꯀꯧ ꯀꯧꯍꯜꯂꯦꯕ
ꯎꯝ
ꯀꯩꯗꯧꯔꯝꯃꯤꯅꯣ
ꯑꯩꯗꯤ ꯑꯥ ꯇꯤꯚꯤ ꯌꯦꯡꯉꯒ ꯉꯥꯛꯇꯪ ꯇꯨꯝꯂꯨꯕ ꯍꯧꯖꯤꯛꯇ ꯉꯥꯏꯔꯤ ꯍꯧꯒꯠꯄ
ꯀꯩꯅꯣ ꯇꯧꯗꯕ ꯑꯥ ꯂꯥꯏꯔꯤꯛ ꯄꯥꯗꯕ
ꯂꯥꯏꯔꯤꯛꯁꯦ ꯂꯥꯏꯔꯤꯛꯇꯤ ꯄꯥꯕ ꯂꯣꯏ ꯂꯣꯏꯈ꯭ꯔꯦꯅꯦ ꯔꯤꯚꯤꯖꯟ ꯑꯅꯤ ꯑꯍꯨꯝ ꯆꯠꯈ꯭ꯔꯦ
ꯎꯝ ꯃꯈꯨꯝꯕꯧ ꯌꯥꯎꯅ ꯂꯣꯏ ꯄꯥꯊꯣꯛꯈ꯭ꯔꯦ ꯅꯪ
ꯑꯥ ꯑꯥ ꯑꯦꯛꯖꯥꯝꯖꯨ ꯊꯥꯕ ꯌꯥꯕ ꯃꯈꯩ ꯑꯗꯨꯝ ꯇꯥꯍꯧꯈ꯭ꯔꯦ
ꯑꯥ ꯂꯣꯏ ꯂꯣꯏꯔꯦ
ꯊꯣꯛꯇꯤ ꯊꯣꯛꯇꯕ
ꯑꯣ ꯊ꯭ꯔꯣꯛꯊꯤꯊꯣ
ꯃꯊꯪ ꯑꯃꯨꯛ ꯇ꯭ꯔꯥꯏ ꯇꯧꯔꯒꯦ
ꯌꯦꯁ
ꯎꯝ
ꯀꯩꯅꯣ ꯇꯧꯕ ꯎꯝ ꯉꯁꯤ ꯀꯩ ꯍꯦꯟꯖꯥꯡ ꯆꯥꯔꯒꯦ
ꯑꯩ ꯉꯁꯤ ꯍꯟꯗꯛꯁꯦ ꯒ꯭ꯔꯤꯟꯗꯨ ꯑꯣꯏꯅ ꯆꯣꯡꯊꯣꯛꯑꯣꯏꯗ ꯁꯥꯁꯥ ꯁꯥꯖꯦ ꯉꯍꯥꯛꯇꯪ ꯇꯣꯛꯈꯤꯒꯦ ꯊꯥꯎ ꯆꯥꯃꯟꯗꯅꯀꯣ
ꯏꯁ ꯁꯥꯗꯣ ꯊꯥꯎ ꯌꯥꯎꯗ꯭ꯔꯁꯨ ꯊꯣꯡ ꯌꯥꯏ ꯗꯨꯗꯤ
ꯊꯣꯡ ꯌꯥꯔꯖꯨ ꯀꯥ ꯑ ꯑꯗꯨꯝ ꯅꯨꯡꯇꯤ ꯑ ꯑꯥ ꯔꯤꯒꯨꯂꯔ ꯑꯣꯏꯅ ꯑꯗꯨꯝ ꯆꯥꯔꯗꯤ ꯆꯥꯕꯁꯨ ꯑꯃꯨꯛ ꯍꯥꯎꯔꯛꯇꯕꯗꯣ ꯈꯪꯕ꯭ꯔꯥ
ꯑꯥ
ꯑꯗꯨꯒꯤ ꯑꯗꯨꯝ ꯃꯤꯛꯁ ꯑꯣꯏꯅ ꯑꯗꯨꯝ ꯆꯥꯔꯗꯤ ꯕꯦꯂꯦꯟꯁ ꯑꯣꯏꯅ ꯆꯥꯔꯗꯤ ꯈꯔ ꯅꯨꯡꯉꯥꯏꯌꯦꯕ
ꯎꯝ ꯆꯥꯡ ꯅꯥꯏ ꯆꯥꯡ ꯑꯃꯗ ꯕꯦꯂꯦꯟꯁ ꯍꯥꯏꯔꯗꯤ ꯆꯥꯡ ꯑꯃꯗ
ꯎꯝ ꯆꯥꯡ ꯑꯃꯗ ꯍꯣꯏ
ꯑꯧ ꯑꯁꯪꯕꯗꯗꯤ ꯀꯩ ꯀꯩ ꯆꯥꯏꯕ
ꯑꯁꯪꯕꯗꯔꯣ
ꯎꯝ
ꯑꯁꯪꯕꯁꯦ ꯎꯝ ꯍꯧꯖꯤꯛꯇꯤ ꯁꯧꯒ꯭ꯔꯤ ꯃꯇꯝꯅꯤꯅ
ꯎꯝ
ꯁꯧꯒ꯭ꯔꯤꯅꯦ ꯕꯤꯟꯁꯅꯦ ꯁꯧꯒ꯭ꯔꯤ ꯕꯤꯟꯁꯅꯦ ꯑꯩꯈꯣꯏ ꯍꯤꯡꯒꯣꯜ ꯂꯩꯕꯅꯤꯅꯀꯣ ꯍꯤꯡꯒꯣꯜꯗ ꯂꯩꯕꯅꯤꯅ ꯑꯗꯨꯝ ꯑꯥ ꯃꯃꯥꯅ ꯑꯗꯨꯝ ꯊꯣꯡ ꯊꯣꯡꯕ ꯑꯗꯨꯝ ꯆꯥꯏꯗ ꯑꯥ ꯀꯝꯄ꯭ꯂꯦꯟ ꯂꯩꯇꯦꯗ
ꯅꯨꯡꯉꯥꯏꯖꯕꯩ ꯋꯥꯅꯤꯅꯦ ꯀꯩ ꯏꯟꯁꯥꯡꯅ ꯏꯄꯥꯝ ꯄꯥꯝꯃꯦ ꯒ꯭ꯔꯤꯟꯁꯇ ꯑꯁꯪꯕꯗ
ꯒ꯭ꯔꯤꯟꯁꯇꯁꯦ ꯎꯝ ꯒ꯭ꯔꯤꯟꯁꯇꯁꯦ ꯈꯨꯡ ꯑꯥ ꯀꯩ ꯍꯥꯏꯁꯤꯔꯥ ꯀꯩꯅꯣꯗꯣ ꯕꯦꯝꯕꯨ ꯁꯨꯠꯇꯣ ꯕꯦꯝꯕꯨ ꯑꯥ ꯁꯣꯏꯕꯨꯝꯗꯣ ꯑꯗꯨ ꯑꯗꯨ ꯂꯩꯔꯦ ꯑꯗꯨꯒ ꯑꯥ ꯍꯋꯥꯏ ꯍꯋꯥꯏ ꯍꯥꯏꯗꯤ ꯃꯁꯣꯔꯤꯗꯣ
ꯑꯥ
ꯑꯥ ꯑꯗꯨ ꯂꯩꯔꯦ ꯑꯗꯨꯒ ꯑꯁ ꯌꯥꯝꯃꯟꯗꯅ ꯂꯣꯢ ꯆꯥꯅꯤꯡꯉꯤꯗ
ꯑꯗꯣ ꯍꯋꯥꯢ ꯃꯁꯨꯔꯤꯗꯤ ꯒ꯭ꯔꯤꯟꯅ ꯅꯠꯇꯤꯌꯦ
ꯑꯣ ꯌꯦꯜꯂꯣꯔꯣ
ꯎꯝ
ꯁꯣꯢꯔꯦ ꯁꯣꯢꯔꯦ ꯑꯩ ꯚꯦꯖꯤꯇꯦꯕꯜ ꯑꯃ ꯆꯤꯡꯉ ꯂꯩꯔꯦ ꯈꯜꯂ ꯂꯩꯔꯦ
ꯑꯇꯩ ꯍꯥꯢꯔꯛꯔꯣ ꯑꯇꯩ ꯍꯥꯢꯔꯣ
ꯑꯥ ꯎꯝ ꯑꯗꯣ ꯎꯝ ꯌꯦꯟꯁꯥꯡꯁꯦ ꯀꯩꯅꯣ ꯍꯣꯢ ꯚꯤꯖꯤꯇꯦꯕꯜ ꯍꯥꯎꯗꯤ ꯍꯥꯎꯋꯦ ꯑꯗꯨ ꯑꯣꯢꯔꯁꯨ ꯑꯃꯨꯛ ꯀꯩꯅꯣꯗꯣ ꯃꯤꯠꯇꯣ
ꯑꯥ
ꯁꯨꯝ ꯃꯔꯛ ꯃꯔꯛꯇ ꯍꯥꯞꯇꯗꯤ ꯍꯥꯎꯇꯅꯤ ꯆꯥꯛ ꯆꯪꯗꯦꯅꯦ
ꯁꯥ ꯃꯆꯦꯠ ꯑꯃ ꯌꯥꯎꯗ꯭ꯔꯗꯤ
ꯑꯍ ꯍꯣꯢ ꯁꯥ ꯃꯆꯦꯠ ꯌꯥꯎꯗꯗꯤ ꯑꯩꯗꯤ ꯎꯝ ꯁꯥꯁꯦ ꯃꯅꯨꯡ ꯁꯥꯗꯤ ꯑꯗꯨꯝ ꯍꯥꯎꯈ꯭ꯔꯦꯅ ꯃꯅꯨꯡꯁꯥ ꯑꯣꯢꯔꯁꯨ ꯁꯟꯒꯤ ꯃꯅꯨꯡꯁꯥ ꯍꯦꯟꯅ ꯑꯃꯨꯛ ꯍꯥꯎ ꯃꯥꯜꯂꯦ
ꯎꯝ
ꯁꯟꯒꯤꯁꯤꯅ ꯑꯗꯨꯒ ꯑꯥ ꯑꯥ
ꯁꯟꯒꯤ ꯃꯎꯟ ꯍꯥꯢꯕꯁꯤꯒ ꯃꯅꯨꯡꯁꯥꯁꯤꯒ ꯈꯦꯠꯅꯕ꯭ꯔꯥ
ꯑꯍꯣꯏ ꯈꯦꯟꯅꯥꯏꯗ ꯃꯅꯨꯡꯗꯤ ꯏꯟꯇꯔ ꯏꯟꯇꯔꯅꯦꯜꯒꯤ ꯀꯩꯅꯣꯗꯨꯅꯤꯅ ꯃꯅꯨꯡꯒꯤ
ꯑꯃ ꯑꯩꯈꯣꯏꯅ ꯑꯣꯛ ꯃꯔꯤꯡꯒꯨꯝꯕ ꯆꯥꯕꯗꯣ
ꯑꯥ ꯑꯥ ꯍꯣꯢ ꯍꯣꯢ ꯏꯟꯇꯔꯅꯦꯜ ꯑꯣꯔꯒꯟꯁ ꯍꯥꯢꯔꯅꯦ
ꯑꯥ
ꯑꯣꯛꯇꯤ ꯑꯣꯛ ꯑꯣꯛꯇꯤ ꯑꯥ ꯀꯩꯅꯣ ꯔꯤꯞꯁꯇꯣ ꯔꯤꯞꯁ ꯄꯥꯔꯠꯇꯣ
ꯑꯥ
ꯁꯔꯨ ꯈꯔ ꯃꯤꯛꯁ ꯇꯧꯕꯗꯣ ꯑꯗꯨꯒ ꯃꯃꯥꯡꯒꯤ ꯑꯥ ꯐ꯭ꯔꯟ ꯂꯦꯛꯇꯣ ꯑꯗꯨꯒꯨꯝꯕ ꯐꯦꯠꯇꯤ ꯐꯦꯠꯇꯤ ꯆꯥꯅꯤꯡꯗꯦꯕꯣ ꯑꯩ
ꯎꯝ ꯃꯃꯥꯡꯒꯤ ꯐ꯭ꯔꯟꯂꯦꯛ ꯍꯥꯢꯁꯦ ꯃꯅꯤꯡꯒꯤ ꯐ꯭ꯔꯟꯂꯦꯛꯀ ꯀꯔꯤ ꯈꯦꯠꯅꯒꯦ ꯍꯥꯢꯖꯦ
ꯍꯥꯢꯗꯤ ꯎꯝ ꯃꯁꯜ ꯍꯦꯟꯅ ꯀꯩꯅꯣ ꯂꯩꯕꯗꯣ ꯑꯦꯇꯦꯆ ꯇꯧꯕꯗꯣ ꯑꯥ ꯐ꯭ꯔꯟ
ꯃꯃꯥꯡꯗꯅ ꯍꯦꯜꯂꯦꯕ
ꯅꯠꯇꯦꯅꯦ ꯁꯣꯢꯔꯨꯁꯦ ꯃꯅꯤꯡꯒꯤꯗꯣ
ꯑꯗꯨꯗꯅ ꯍꯦꯟꯅ ꯐꯦꯠ ꯌꯥꯝ ꯌꯥꯎꯋꯦꯕ ꯅꯣꯏꯕ ꯍꯦꯜꯂꯦꯕ
ꯃꯅꯤꯡ ꯒꯤꯗꯨꯗ ꯍꯦꯟꯅ ꯑꯥ ꯀꯩꯅꯣ ꯌꯥꯝꯕ ꯍꯥꯎꯕꯁꯨ ꯍꯦꯜꯂꯦꯕ ꯑꯗꯨꯝ
ꯑꯗꯨꯗꯤ ꯀꯔꯝꯕꯅꯣ ꯅꯪꯅ ꯆꯥꯅꯤꯡꯉꯤꯖꯦ
ꯃꯅꯤꯡꯉꯤꯗꯣ ꯃꯅꯤꯡꯉꯤꯗꯣ ꯍꯥꯏꯕ ꯁꯣ ꯁꯥ ꯍꯥꯢꯕ ꯁꯣꯢꯔꯦ
ꯍꯥ ꯌꯥꯔꯔꯣꯢ ꯅꯪ ꯑꯩꯅ ꯇꯨꯢꯁꯟ ꯇꯧꯗ꯭ꯔꯗꯤ
ꯆꯨꯝꯃꯦ ꯑꯩ ꯂꯥꯛꯑꯒꯦ ꯀꯨꯢꯗꯔꯅꯤ
ꯎꯝ ꯑꯣꯅ ꯇꯦꯢꯅꯥ ꯉꯥꯢꯗꯅ ꯃꯤꯒ ꯂꯣꯢ ꯉꯥꯎꯍꯜꯂꯦꯃꯤ ꯊꯔꯣꯢꯗꯤ ꯆꯥꯕ꯭ꯔꯥ
ꯎꯝ ꯊꯔꯣꯏꯁꯨ ꯆꯥꯏ ꯊꯔꯣꯏ ꯆꯥꯏ ꯎꯝ
ꯄꯥꯝꯖꯕ꯭ꯔꯥ ꯅꯠꯇ꯭ꯔꯒꯅ ꯑꯗꯨꯝ ꯆꯥꯕꯈꯛꯂꯕ
ꯄꯥꯝꯃꯦ ꯊꯔꯣꯏꯗꯤ ꯑꯥ ꯁꯤꯡ ꯑꯥ ꯀꯩꯅꯣ ꯏꯟꯁꯥꯡꯗꯒꯤꯗꯤ ꯑꯥ ꯊꯔꯣꯏ ꯀꯩꯅꯣꯗꯣ ꯁꯤꯡꯖꯨ ꯑꯣꯏꯅ ꯁꯦꯝꯕꯗꯣ ꯁꯤꯡꯖꯨ ꯁꯤꯡꯖꯨ ꯊꯔꯣꯏ ꯁꯤꯡꯖꯨ ꯆꯥꯗ꯭ꯔꯣ
ꯆꯥꯗꯦ
ꯅꯣꯏꯗꯤ ꯍꯤꯟꯖꯥꯡ ꯉꯥꯛꯇ ꯊꯣꯡꯉꯥ ꯆꯥꯏꯔꯣ
ꯎꯝ
ꯑꯁ
ꯁꯤꯡꯖꯨꯗꯤ ꯅꯣꯏ ꯃꯅꯨꯡꯒꯤꯗꯨꯗꯤ ꯀꯃꯥꯏꯅ ꯂꯧꯊꯣꯛꯏ ꯑꯗꯨꯗꯤ
ꯃꯅꯨꯡ ꯃꯅꯨꯡ ꯂꯧꯊꯣꯛꯑꯣꯏꯌꯦ ꯑꯝꯇ ꯂꯧꯊꯣꯛꯑꯣꯏꯌꯦ ꯍꯥꯏꯕꯗꯤ ꯐꯨꯠꯂꯅꯤꯀꯣ
ꯑꯥ
ꯐꯨꯠꯂꯅꯤ ꯑꯗꯨꯒ ꯑꯥ ꯀꯩꯅꯣ ꯐꯨꯠꯂꯅꯤ ꯑꯗꯨꯒ ꯉꯥ ꯉꯥꯔꯤꯒ ꯑꯁ ꯑꯥ ꯀꯩꯅꯣ ꯃꯣꯔꯣꯛꯇꯣ ꯎ ꯃꯣꯔꯣꯛꯇꯣ
ꯑꯥ
ꯄ꯭ꯂꯦꯟꯗ ꯑꯗꯨꯝ ꯃꯣꯔꯣꯛ ꯈꯔ ꯁꯥꯍꯜꯂꯒ ꯉꯥꯔꯤꯒ ꯆꯅꯝꯒ ꯑꯗꯨꯗ ꯀꯩꯅꯣ ꯁꯦꯝꯃꯅꯦꯕ ꯃꯍꯤ ꯈꯤꯇꯪ ꯂꯥꯡꯇꯛ ꯇꯧꯔꯒꯀꯣ ꯑꯗꯨꯗ ꯑꯥ ꯀꯩꯅꯣꯗꯣ ꯑꯥ ꯊꯔꯣꯏꯗꯣ ꯍꯥꯞꯆꯜꯂꯅꯦꯀꯣ
ꯑꯥ
ꯊꯔꯣꯏꯗꯣ ꯍꯥꯞꯁꯜꯂꯒ ꯑꯗꯨꯝ ꯇꯣꯠꯂꯅꯤ ꯑꯗꯨꯒ ꯀꯩꯅꯣꯗꯣ ꯂꯩꯌꯦ ꯑꯥ ꯑꯥ ꯕꯖꯥꯔꯗꯁꯨ ꯌꯣꯟꯕꯅꯦꯕ ꯑꯥ ꯀꯩꯅꯣꯗꯣ ꯑꯥ ꯆꯥꯕꯗ ꯀꯩꯅꯣ ꯐ꯭ꯔꯦꯁꯂ ꯀꯩꯅꯣꯝꯃ ꯑꯁ ꯁꯥꯗꯒꯨꯝꯕ ꯍꯥꯞꯀꯟꯕꯗꯣ ꯈꯪꯕ꯭ꯔꯣ
ꯎꯁꯤꯡ ꯁꯥ
ꯎꯁꯤꯡꯁꯥ ꯑꯣꯏꯔꯝꯅꯤ ꯑꯗꯨ ꯑꯗꯨ ꯍꯥꯞꯄ ꯑꯗꯨꯒ ꯑꯥ
ꯕꯨꯛ ꯕ꯭ꯂꯦꯛ ꯕ꯭ꯂꯦꯛ ꯑꯣꯏꯕ ꯅꯠꯇ꯭ꯔꯒꯅ ꯁꯪꯉꯒꯅ ꯒ꯭ꯔꯤꯟ ꯒ꯭ꯔꯤꯟ ꯑꯣꯏꯕ ꯃꯇꯨꯝ ꯃꯇꯨꯝ ꯇꯧꯕꯗꯣ
ꯃꯥ ꯃꯥꯒꯤ ꯄꯥꯝꯕꯤꯗꯨꯁꯨ ꯊꯣꯔꯟ ꯌꯥꯝ ꯂꯩꯕꯅꯤꯅꯦ
ꯍꯣꯏ ꯎꯁꯤꯡ ꯁꯥꯅꯦꯃꯦ
ꯑꯥ ꯑꯥ ꯆꯨꯝꯃꯦ ꯑꯩ ꯍꯩꯇ꯭ꯔꯕ ꯑꯗꯨ ꯑꯃꯅꯦ ꯑꯗꯨ ꯁꯥꯃꯔꯣꯏꯅꯦ
ꯑꯗꯨ ꯀꯃꯥꯏꯅ ꯆꯥꯗꯣꯏꯅꯣ ꯍꯥꯏꯕꯅꯦ
ꯑꯗꯨꯝ ꯀꯩꯅꯣ ꯇꯧꯔꯒ ꯑꯥ ꯆꯥ ꯑꯥ ꯍꯦꯟꯅ ꯍꯥꯎꯕꯅꯤꯀꯣ ꯍꯥꯏꯕꯤꯒꯦ ꯁꯤ ꯃꯥꯗꯤ
ꯑꯗꯨ ꯊꯔꯣꯏ ꯃꯅꯨꯡꯗ ꯃꯌꯥꯝꯗꯣ ꯀꯃꯥꯏꯟ ꯆꯪꯗꯣꯏꯕ ꯃꯍꯥꯎꯗꯣ
ꯃꯍꯥꯎꯗꯣ ꯃꯍꯤ ꯑꯗꯨꯗ ꯑꯗꯨꯝ ꯃꯤꯛꯁ ꯇꯧꯔꯗꯤ ꯃꯍꯤ ꯊꯣꯛꯏꯅ ꯑꯗꯨꯝ ꯊꯔꯣꯏꯒꯤꯁꯨ ꯏꯁꯤꯡꯗꯣ ꯏꯁꯤꯡꯗ ꯐꯨꯠꯂꯗꯤ
ꯑꯐꯨꯠꯄꯗꯨꯗ ꯍꯥꯞꯆꯟꯗꯣꯏꯔꯕ ꯅꯪꯅ ꯉꯁꯥꯏ ꯃꯦꯠꯂꯤ ꯃꯌꯥꯝꯗꯣ
ꯅꯠꯇꯦ ꯑꯣ ꯑꯐꯨꯠꯄꯗ ꯑꯐꯨꯠꯂꯦꯅꯥ ꯃꯨꯟꯕ ꯍꯧꯔꯦꯅꯥ ꯊꯔꯣꯏꯗꯣ ꯑꯗꯨꯝ ꯃꯨꯜꯂꯗꯤ ꯊꯔꯣꯏ ꯂꯣꯏꯊꯣꯛꯀꯪ ꯍꯜꯂꯦ ꯑꯗꯨꯒ ꯑꯗꯨꯝ ꯉꯥꯔꯤꯒꯤ ꯀꯩꯅꯣ ꯑꯗꯨꯒ ꯑꯗꯨꯝ ꯃꯤꯛꯁ ꯇꯧꯔꯒ ꯑꯗꯨꯝ ꯑꯥ ꯍꯥꯞꯆꯟꯗꯣꯏꯕ ꯏꯁꯤꯡꯖꯤ ꯈꯤꯇꯪ ꯍꯥꯞꯄꯨꯀꯣ
ꯏꯁꯤꯡ ꯈꯤꯇꯪ ꯍꯥꯞꯇꯧꯕ
ꯑꯥ ꯍꯣꯏ ꯆꯨꯡꯆꯥ ꯆꯥꯗ꯭ꯔꯤ ꯁꯤꯁꯦ
ꯁꯨꯛꯆꯥ ꯆꯥꯗ꯭ꯔꯤ
ꯑꯣ ꯍꯣꯏ ꯀꯩꯅꯣꯗ ꯑꯣꯏꯕꯩꯅꯦ ꯆꯥꯕꯖꯨ ꯇꯣꯡꯉꯥꯜꯂꯦꯕ ꯃꯑꯣꯡꯖꯦ ꯑꯗꯨꯒ ꯃꯦꯊꯣꯠ ꯑꯃꯅ ꯎꯝ ꯎꯝ ꯑꯁꯤꯗꯤ ꯆꯥꯔꯝꯅꯤꯗ ꯁ꯭ꯅꯦꯜꯗꯣ ꯃꯀꯣꯛ ꯈꯛꯇ ꯂꯧꯊꯣꯛ ꯑꯥ ꯃꯥ ꯂꯧ ꯂꯧꯊꯣꯛꯑꯒ ꯀꯩꯅꯣ ꯇꯧꯕꯗꯣ
ꯀꯩ
ꯐ꯭ꯔꯥꯏ ꯇꯧꯕꯗꯣ
ꯑꯗꯨꯗꯤ ꯊꯣꯡꯕꯒ ꯆꯞ ꯃꯥꯟꯅꯗ꯭ꯔꯣ
ꯅꯠꯇꯦ ꯇꯣꯉꯥꯟꯅ ꯐꯨꯠꯂꯦꯅꯥ ꯐꯨꯠꯂꯒ ꯃꯨꯟ ꯑꯥ ꯃꯅꯨꯡꯒꯤ ꯂꯣꯏ ꯂꯧꯊꯣꯛꯑꯒ
ꯎꯝ ꯑꯗꯨ ꯎꯝ ꯀꯩꯅꯣ ꯍꯣꯇꯦꯜꯗꯒꯨꯝꯕꯒꯗꯗꯤ ꯆꯥꯒ꯭ꯔꯦ
ꯎꯝ
ꯑꯩꯈꯣꯢꯗꯤ ꯊꯔꯣꯏ ꯍꯥꯏꯔꯗꯤ ꯊꯔꯣꯏ ꯉꯁꯥꯏ ꯑꯈꯣꯏꯅ ꯆꯨꯞꯄ ꯐꯪꯖꯕꯗꯣ ꯑꯗꯨꯗꯨꯅ ꯍꯦꯟꯅ ꯍꯥꯎꯖꯩꯕꯣ ꯑꯃꯥꯏꯅ ꯂꯣꯏ ꯂꯧꯊꯣꯛꯑꯒ ꯇꯧꯔꯛꯇꯣꯏ ꯁꯔꯨꯛ ꯑꯗꯨꯅ ꯍꯦꯟꯅ ꯃꯍꯥꯎ ꯍꯦꯜꯂꯦ ꯍꯥꯏꯕ
ꯅꯣꯏ ꯅꯣꯏꯗꯤ ꯀꯃꯥꯏ ꯊꯣꯡꯒꯦ
ꯑꯈꯣꯏꯗꯤ ꯑꯗꯨꯝ ꯐꯨꯠꯂꯒ ꯊꯔꯣꯏꯗꯣ ꯍꯥꯏꯗꯤ ꯃꯀꯣꯛꯀ ꯃꯅꯤꯡꯒ ꯀꯛꯑꯒ ꯐꯨꯠ ꯇꯤꯡꯉꯒ ꯊꯝꯃꯝꯃꯒ ꯐꯨꯠꯇꯣꯛꯑꯒ ꯇꯧꯔꯒ ꯑꯃ ꯊꯣꯡꯕꯗꯣ ꯍꯦꯟꯖꯥꯡ ꯑꯣꯏꯅ
ꯑꯥ ꯎꯝ ꯎꯝ ꯎꯝ
ꯀꯩꯅꯣꯒ ꯍꯥꯞꯄꯒ
ꯎꯝ ꯌꯥꯝ ꯍꯥꯎꯔꯦ
ꯌꯦꯁ
ꯄ꯭ꯂꯦꯠꯃꯛ ꯑꯥ ꯄ꯭ꯂꯦꯠ ꯎꯝ ꯑꯥ ꯆꯥꯛ ꯌꯥꯝ ꯌꯥꯝ ꯆꯥꯔꯦ ꯑꯗꯨ ꯊꯣꯡꯉꯗꯤ
ꯑꯩꯗꯤ ꯊꯔꯣꯏ ꯆꯥꯔꯗꯤ ꯆꯥꯛ ꯌꯥꯝ ꯆꯥꯗꯦ ꯊꯔꯣꯏ ꯌꯥꯝ ꯆꯥꯏ ꯍꯤ ꯍꯤ ꯍꯤ ꯑꯥ ꯑꯩꯗꯤ ꯁꯥ ꯊꯣꯡꯉꯁꯨ ꯁꯥ ꯆꯥꯛ ꯌꯥꯝ ꯆꯥꯗꯦ ꯁꯥ ꯉꯥꯛꯇ ꯆꯥꯏ ꯑꯣꯛꯇꯅ ꯑꯃ ꯀꯦꯞꯁꯨꯜꯗꯣ ꯄꯥꯝꯗꯦꯕꯀꯣ ꯃꯁ ꯑꯃꯗꯣ ꯑꯇꯣꯞꯄꯗꯣ ꯑꯗꯨꯗꯣ ꯄꯥꯝꯃꯦ
ꯎꯝ ꯑꯗꯨꯗꯤ ꯅꯪꯖꯨ ꯁꯤꯡꯅ ꯌꯥ ꯆꯥꯛ ꯆꯥꯕꯖꯦ ꯁꯤꯡ ꯁꯤꯡ ꯌꯥꯝ ꯁꯤꯡꯅ ꯆꯥꯏꯅꯦ ꯑꯗꯨꯗꯤ
ꯌꯦꯁ ꯑꯗꯨꯅ ꯍꯦꯟꯅꯖꯨ ꯌꯥꯝ ꯆꯥ ꯉꯝꯕꯅꯦ ꯈꯪꯕ꯭ꯔꯥ ꯃꯤꯅꯒ ꯑꯣꯛ ꯊꯣꯡꯕꯒꯁꯦ ꯆꯥꯒ ꯑꯁ ꯌꯥꯝ ꯆꯥ ꯉꯝꯗꯦ ꯑꯗꯣ ꯆꯥꯛꯁꯨ ꯆꯥ ꯑꯣꯛꯀꯤ ꯀꯩꯅꯣꯗꯨꯁꯨ ꯂꯦꯛꯊꯣꯛꯑꯒ ꯌꯥꯝ ꯆꯥ ꯉꯝꯗꯕꯅꯦ ꯍꯥꯏꯕ ꯁꯥ ꯈꯇꯪ ꯑꯗꯩ ꯃꯁꯜꯗꯨ ꯈꯛꯇꯪ ꯆꯥꯔꯗꯤ ꯌꯥꯝ ꯆꯥ ꯉꯝꯕꯅꯦ
ꯎꯝ ꯆꯥꯕꯗ ꯉꯥꯎꯖꯕꯅꯦꯕ ꯅꯪꯁꯤ ꯍꯥ
ꯈꯔ ꯉꯥꯎꯖꯩ ꯍꯥꯏꯇꯥꯔꯦ
ꯔꯦꯁꯇꯨꯔꯥꯟꯒꯨꯝꯕ ꯌꯥꯝ ꯑꯗꯨꯝ ꯌꯥꯝ ꯐꯖꯅ ꯆꯠꯂꯝꯅꯤꯍꯦ ꯑꯗꯨꯗꯤ ꯅꯪ
ꯀꯩꯕꯥ
ꯔꯦꯁꯇꯨꯔꯥꯟ ꯐꯥꯁ ꯐꯨꯠ ꯀꯨꯝꯕ ꯌꯥꯝ ꯆꯠꯂꯝꯅꯦꯕ
ꯆꯠꯇꯦꯍꯦ ꯌꯨꯝꯗ ꯊꯣꯛꯂꯛꯑꯀꯥꯟꯗꯕꯨꯗꯤ ꯑꯃꯨꯛꯃꯨꯛ ꯆꯠꯂꯦ ꯑꯗꯨ ꯑꯣꯏꯔꯁꯨ
ꯑꯣ ꯑꯣ ꯑꯣ ꯃꯄꯥꯟꯗ ꯂꯩꯕ
ꯌꯦꯁ ꯑꯗꯨꯅ ꯆꯥꯕ ꯐꯪꯗꯕꯅꯤꯅꯀꯣ ꯌꯨꯝ ꯊꯣꯛꯂꯛꯄꯗꯗꯤ ꯀꯥꯏꯗꯒꯤ ꯑꯗꯣ ꯑꯩ ꯁꯤꯡꯖꯨ ꯌꯥꯝ ꯄꯥꯝꯃꯦ ꯁꯤꯡꯖꯨꯗ ꯑꯦꯅꯤ ꯀꯥꯏꯟ ꯑꯣꯐ ꯁꯤꯡꯖꯨ ꯑꯦ ꯑꯗꯨ ꯈꯪꯕ꯭ꯔꯥ ꯅꯣꯏꯒꯤꯅꯦ ꯑꯥ ꯇ꯭ꯔꯥꯞ ꯅꯣꯏꯒꯤ ꯁꯤꯡꯖꯨ ꯑꯃ ꯁꯥꯒꯤ ꯁꯤꯡꯖꯨ ꯑꯃ ꯍꯦ ꯍꯦꯛ ꯎꯏꯅꯦ ꯐꯨꯠꯇꯣꯛꯑꯒ ꯇꯧꯔꯒ ꯃꯅꯥ ꯑꯃ ꯇꯧꯔ ꯇꯧꯕ ꯑꯗꯨꯗꯣ ꯌꯥꯝ ꯇ꯭ꯔꯥꯏ ꯇꯧꯅꯤꯡꯉꯦ ꯍꯥꯏꯕ ꯌꯥꯝ ꯍꯥꯎꯗꯧ ꯃꯥꯜꯂꯦ ꯍꯥꯏꯕ ꯀꯩ ꯃꯅꯥꯅꯣꯗꯤ ꯈꯪꯗꯦꯕ ꯁꯥꯖꯤꯒꯅꯦ ꯃꯅꯥꯖꯤꯒ ꯇꯧꯔ ꯁꯤꯡꯖꯨ ꯇꯧꯗꯣꯏꯕ
ꯑꯣ ꯁꯛꯈꯪꯒꯦ ꯁꯛꯈꯪꯒꯦ ꯇꯧꯕꯗꯣ ꯑꯣꯏꯔꯝꯅꯦ
ꯎꯝ ꯁꯥꯁꯤꯒ ꯑꯗꯩ ꯃꯅꯥꯗꯨꯁꯨ ꯇꯧꯔꯒ ꯐꯨꯠꯄ꯭ꯔꯥ ꯀꯩꯅꯣꯝ ꯇꯧꯋꯦꯕ ꯑꯗꯨꯒ ꯁꯦꯠꯂꯒ ꯇꯧꯔ ꯑꯗꯨꯗꯣ ꯎ ꯃꯣꯔꯣꯛ ꯃꯦꯠꯂꯒ
ꯀꯩꯅꯣ ꯑꯥ ꯕꯥꯐꯦꯂꯣꯒꯤ ꯀꯣꯕꯔꯗꯨꯗꯤ ꯅꯠꯇꯦꯀꯣ
ꯈꯪꯗꯦ ꯍꯦ ꯑꯗꯨꯗꯤ ꯁꯥꯗꯤ ꯁꯥꯅꯦ
ꯁꯥꯅꯦꯕꯪ ꯑꯣ ꯁꯥꯀꯪꯒꯤ ꯀꯩꯅꯣꯅꯦ ꯎꯝ ꯑꯗꯨꯗꯤ ꯏꯕꯥꯅꯤꯖꯦ ꯑꯥ ꯃꯇꯝ ꯇꯥꯔ ꯃꯥꯜꯂꯦ
ꯍꯦ ꯐꯣꯟ ꯊꯝꯃꯒꯦ ꯍꯥꯏꯔꯣ ꯍꯣꯏ ꯍꯣꯏ ꯊꯝꯃꯣ ꯊꯝꯃꯣ
ꯂꯣꯏꯁꯜꯂꯨꯔꯣ ꯊꯝꯃꯦꯀꯣ
ꯑꯥ ꯑꯥ
ꯎꯝ
ꯌꯦ
ꯑꯩ ꯊꯝꯕ ꯌꯥꯗ꯭ꯔꯦ
ꯑꯩꯁꯨꯅꯦ
ꯈꯔ ꯀꯨꯏꯅ ꯋꯥꯔꯤ ꯁꯥꯟꯅꯧ ꯍꯥꯏꯔ ꯀꯩꯅꯣꯝ ꯇꯧꯔꯦ
ꯕꯦꯔꯥꯅꯤ
ꯊꯝꯃꯣꯅꯦꯍꯦ ꯅꯪꯕꯨ